ꯍꯂꯣ ꯇꯥꯕ꯭ꯔꯣ ꯇꯥꯁꯤ ꯇꯥꯕ꯭ꯔꯣ
ꯀꯩ ꯇꯧꯔꯒ
ꯑꯣ ꯇꯨꯝꯃꯤ ꯅꯪꯗꯤ
ꯇꯨꯝꯗ꯭ꯔꯤꯌꯦ ꯇꯨꯝꯅꯤꯡꯉꯥꯏ ꯍꯧꯖꯤꯛꯇꯤ ꯈꯔ ꯉꯜꯂꯤꯗ
ꯑꯣ ꯑꯩꯗꯣ ꯍꯧꯖꯤꯛ ꯃꯤ ꯑꯇꯣꯞꯄꯕꯨ ꯀꯣꯜ ꯇꯧꯔꯒ ꯆꯠꯇꯕ ꯑꯗꯨꯗꯒꯤ ꯅꯪꯉꯣꯟꯗ ꯁꯨꯝ ꯀ ꯇꯧꯕ꯭ꯔꯥ ꯍꯥꯏꯅ ꯄꯥ ꯈꯜꯂꯤꯅꯦ
ꯌꯦꯡ ꯈꯪꯗꯦ ꯇꯨꯝꯅꯤꯡꯉꯗꯤ ꯇꯨꯝꯃꯦ ꯇꯨꯝꯅꯤꯡꯗ꯭ꯔꯗꯤ ꯌꯦꯡꯒꯦ ꯂꯗ
ꯑꯣ ꯑꯩꯈꯣꯏꯁꯨꯅꯦ
ꯎꯝ
ꯉ ꯃꯆꯥ ꯂꯩꯕꯅꯤꯅꯀꯣ ꯌꯦꯡꯅꯤꯡꯂꯁꯨ ꯃꯔꯛ ꯃꯔꯛꯇꯗꯤ ꯑꯁ ꯃꯥꯕꯨ ꯊꯝꯃꯅ ꯑꯃꯨꯛꯀ ꯇꯤꯚꯤ ꯔꯨꯝꯗ ꯑꯃꯨꯛ ꯆꯠꯅꯤꯡꯉꯥꯏꯁꯦ ꯌꯥꯝ ꯋꯥꯏꯕ ꯃꯔꯛ ꯃꯔꯛꯇꯗꯤ ꯑꯗꯨꯒꯤ ꯑꯗꯨꯝ ꯌꯦꯡꯕ ꯃꯇꯝꯂꯩꯌꯦ ꯌꯦꯡꯗꯕ ꯃꯇꯝꯗ ꯂꯩꯌꯦ
ꯑꫭ ꯆꯦ ꯌꯨꯝ ꯄꯥꯜꯂꯕꫭ ꯑꫭ ꯏꯆꯥ ꯆꯍꯤ ꯀꯌꯥꯒꯨꯝꯕ ꯁꯨꯔꯒꯦ ꯎꯝ ꯎꯝ ꯎꯝ ꯆꯍꯤ ꯀꯌꯥ ꯁꯨꯔꯒꯦ ꯍꯥꯏꯕꯅꯤꯗ ꯑꯉꯥꯡꯗꯣ
ꯆꯍꯤ ꯁꯨꯗ꯭ꯔꯤꯌꯦ ꯊꯥ ꯇꯔꯨꯛ ꯁꯨꯔꯦ ꯑꯁꯤ ꯊꯥꯅ
ꯑꯣ ꯌꯥꯝ ꯑꯉꯥꯡ ꯑꯉꯥꯡ ꯐꯝ ꯐꯝꯕꯗꯤ ꯍꯩꯔꯝꯒꯅꯤꯅꯦ
ꯁꯨ ꯍꯩꯇ꯭ꯔꯤꯌꯦ ꯈꯔ ꯍꯧꯖꯤꯛ ꯍꯧꯖꯤꯛꯀꯥꯟꯗ ꯈꯔ ꯈꯔ ꯐꯝꯕ ꯍꯧꯔꯤꯌꯦ
ꯑꯣ ꯑ ꯑ ꯎꯝ ꯎꯝ ꯅꯪꯗꯤ ꯀꯩ ꯏꯟꯁꯥꯡ ꯆꯥꯔꯒꯦ
ꯉꯁꯤꯁꯦ ꯍꯋꯥꯏ ꯑꯣꯏꯅ ꯆꯥꯏ ꯍꯋꯥꯏ ꯆꯥꯏ ꯑꯗꯨꯒ ꯑ ꯀꯥꯡꯉꯧ ꯑꯃ ꯑꯗꯨꯒ ꯁꯥ ꯁꯥ ꯑꯀꯪꯕꯗꯣ ꯑꯃꯦꯠꯄ ꯑꯃ ꯇꯧꯋꯦ
ꯎꯝ ꯁꯥ ꯍꯥꯎꯅꯤ ꯍꯦ
ꯍꯣꯏ ꯑꯗꯨꯝ ꯍꯥꯎꯋꯦ ꯍꯥꯏꯕ ꯇꯥꯔꯦ
ꯎꯝ ꯑꯩꯁꯨ ꯑꯁꯥ ꯑꯀꯪꯕꯗꯤ ꯆꯥꯅꯤꯡꯉꯦ
ꯑꯥ ꯑꫭ ꯍꯥꯎꯋꯤ ꯍꯥꯏꯕ ꯇꯥꯔꯦ ꯅꯣꯏꯗꯤ ꯀ꯭ꯔꯤ ꯃꯊꯦꯜ ꯆꯔꯦ
ꯑꯩꯗꯤ ꯀꯥꯡꯁꯣꯏ ꯑꯂꯨꯒ ꯁꯧꯒ꯭ꯔꯤ
ꯑꯣ ꯍꯣꯏ ꯑꯗꯨꯅ ꯎꯝ ꯑꯁ ꯁꯧꯒ꯭ꯔꯤꯁꯦ ꯌꯥꯝ ꯍꯥꯎꯋꯦ
ꯎꯝ
ꯁꯧꯒ꯭ꯔꯤꯁꯦ ꯌꯥꯝ ꯇꯜꯂꯒ ꯂꯩꯔꯁꯨꯀꯣ ꯁꯧꯒ꯭ꯔꯤ ꯏꯟꯁꯥꯡ ꯆꯥꯔꯗꯤ ꯑꯗꯨꯝ ꯐ꯭ꯔꯦꯁ ꯑꯣꯏꯌꯦꯕꯅꯦ ꯅꯠꯇ꯭ꯔꯣ ꯅꯣꯏꯗꯤ ꯇꯥꯕ ꯆꯥꯅꯤꯡꯕ꯭ꯔꯥ ꯆꯥꯅꯤꯡꯕ꯭ꯔꯥ ꯈꯪꯗꯦ
ꯍꯧꯖꯤꯛꯀꯥꯟ ꯍꯥꯎꯋꯦ ꯃꯅꯥꯗꯣ
ꯍꯣꯏ ꯌꯥꯝ ꯍꯥꯎꯋꯦ ꯈꯥꯃꯦꯟ ꯑꯈꯥꯕꯗꯣ ꯈꯥꯃꯦꯟ ꯑꯈꯥꯕ ꯑꯃ ꯂꯩꯗꯅ ꯑꯗꯨꯒ ꯊꯣꯡꯃꯤꯟꯅꯕꯗꯤ ꯊꯣꯡꯃꯤꯟꯅꯕꯁꯦ ꯌꯥꯝ ꯍꯥꯎꯕꯅꯦ ꯌꯥꯝ ꯄꯛꯄꯅꯦ ꯑꯗꯨꯒ ꯑ ꯑꯗꯨ ꯑꯅꯤꯗꯣ
ꯎꯝ ꯑꯗꯨꯒ ꯃꯔꯣꯛ ꯃꯔꯣꯛ ꯀꯩ ꯍꯥꯏꯁꯦ ꯑꯇꯦꯛ ꯍꯥꯏꯒꯦꯔꯥ ꯑꯗꯨ ꯃꯔꯛ ꯈꯔ ꯁꯥꯡꯕꯗꯣ ꯑꯗꯨ ꯍꯥꯞꯄꯒ
ꯎꯝ ꯉꯁꯤꯗꯤ ꯀꯔꯤ ꯀꯔꯤ ꯊꯕꯛ ꯁꯨꯔꯦ
ꯑꯩ ꯌꯨꯝꯗ ꯑꯗꯨꯝ ꯂꯩꯌꯦ ꯍꯧꯖꯤꯛ
ꯑꯣ
ꯅꯪ
ꯅꯣꯡꯁꯨ ꯑꯁ ꯉꯁꯤꯁꯦ ꯑꯩ ꯊꯕꯛ ꯌꯥꯝ ꯁꯨꯑꯦ ꯍꯧꯒꯠꯂꯦ ꯍꯧꯒꯠꯂꯒ ꯑ ꯆꯥꯛ ꯌꯦꯟꯁꯥꯡ ꯊꯣꯡ
ꯂꯩꯁ
ꯑꯗꯨ ꯂꯣꯏꯔꯒ ꯌꯨꯝꯒꯨꯝ ꯆꯦꯡꯊꯣꯛꯑꯦ ꯑꯗꯨꯒ ꯐꯤ ꯌꯥꯝ ꯂꯩꯕꯀꯣ ꯑꯗꯨ ꯐꯤ ꯐꯖꯅ ꯁꯨꯔꯦ ꯁꯨꯕ ꯃꯇꯝꯗ ꯑꯃꯨꯛ ꯂꯧ ꯆꯠꯂꯦ ꯂꯧ ꯆꯠꯂꯒ ꯑꯃꯨꯛ ꯍꯜꯂꯛꯑꯦ ꯍꯜꯂꯛꯂꯒ ꯑꯩꯒꯤ ꯀꯔꯤ ꯍꯥꯏꯕ
ꯆꯤꯡꯂꯧꯗ꯭ꯔ
ꯇꯝꯄꯥꯛ ꯂꯥꯎ ꯏꯁꯤꯡꯒꯤ ꯂꯥꯎ ꯏꯁꯤꯡꯒꯤ ꯂꯧ ꯑꯣꯏꯅ ꯆꯠꯂꯦ ꯍꯧꯖꯤꯛ ꯀꯥꯟꯗꯤ ꯂꯧ ꯃꯇꯝ ꯇꯝꯅꯤꯅ ꯂꯧ ꯑꯣꯏꯅ ꯆꯠꯂꯦ ꯍꯌꯦꯡꯁꯨ ꯑꯃꯨꯛ ꯂꯧ ꯆꯠꯀꯅꯤ
ꯎꯝ ꯐꯧ ꯊꯥꯕ ꯀꯩꯅꯣ ꯇꯧꯕ ꯂꯣꯏꯔꯕꯣ
ꯊꯥꯔꯅꯦ ꯊꯥꯡꯁꯥ ꯅꯨꯃꯤꯠꯇ
ꯑꯥ ꯆꯤꯡꯂꯧꯗꯤ ꯇꯧꯗ꯭ꯔꯥ
ꯆꯤꯡ ꯂꯧꯁꯤ ꯑꯩꯈꯣꯏꯗꯤ ꯑꯣꯏꯅꯗꯤ ꯇꯧꯗꯦ ꯑꯗꯨ ꯑꯣꯏꯔꯁꯨ ꯑꯩꯈꯣꯏ ꯏꯃꯨꯡ ꯃꯅꯨꯡ ꯀꯔꯤ ꯍꯥꯏꯁꯤꯔ ꯑꯩꯈꯣꯏꯒꯤ ꯔꯤꯂꯦꯇꯤꯞ ꯐꯗꯤ ꯇꯧꯔꯒ ꯂꯩꯌꯦ
ꯎꯝ ꯑꯩꯗꯤ ꯎꯝ ꯇꯝꯄꯥꯛꯂ ꯆꯠꯅꯤꯡꯉꯦ ꯆꯤꯡꯂ ꯆꯠꯅꯤꯡꯉꯦ
ꯍꯣꯏ ꯆꯤꯡꯂꯧꯁꯨ ꯌꯥꯝ ꯍꯣꯏ ꯃꯔꯛ ꯃꯔꯛ ꯆꯠꯅꯤꯡꯉꯦ ꯎꯝ ꯑꯗꯨꯝ ꯀꯔꯤ ꯍꯥꯏꯁꯤꯔꯥ ꯃꯔꯛ ꯃꯔꯛ ꯃꯔꯛ ꯃꯔꯛꯇ ꯆꯠ ꯑꯐ ꯐꯪꯕꯗꯩ ꯑꯗꯨꯝ ꯌꯥꯝ ꯅꯨꯡꯉꯥꯏꯕꯅꯦ ꯆꯤꯡꯂꯧꯁꯨ
ꯇꯝꯄꯥꯛ ꯂꯧꯔꯗꯤ ꯎꯝ ꯅꯥꯄꯤꯒꯨꯝꯕ ꯀꯩꯝꯇ ꯂꯩꯇꯦꯅ ꯆꯒ꯭ꯂ ꯑꯣꯗꯗꯤ
ꯑꯗꯨ ꯎꯝ ꯑꯗꯨꯒ ꯆꯤꯡꯂꯧ ꯆꯠꯂꯒ ꯑꯗꯨꯝ ꯊꯣꯡꯉꯒ ꯆꯥꯕꯁꯨ ꯌꯥꯝ ꯅꯨꯡꯉꯥꯏꯌꯦꯀꯣ
ꯎꯝ ꯌꯥꯅꯨꯡꯉꯏꯥꯏꯕꯅꯤ
ꯎꯝ ꯍꯌꯦꯡꯗꯤ ꯀꯗꯥꯏ ꯆꯠꯀꯅꯤ ꯂꯩꯒꯗ꯭ꯔꯥ
ꯇ ꯕꯤꯔꯒꯅꯤ ꯍ
ꯑꯥ ꯅꯪꯗꯤ ꯀꯔꯤ ꯑ ꯅꯆꯤꯟ ꯅꯅꯥꯎ ꯀꯌꯥ ꯂꯩꯕ꯭ꯔꯣ
ꯑꯩ ꯏꯤꯟ ꯏꯅꯥꯎ ꯃꯉꯥ ꯂꯩꯌꯦ
ꯑꯣ ꯅꯨꯄꯥ ꯀꯌꯥꯔꯥ ꯅꯨꯄꯤ ꯀꯌꯥꯔꯥ
ꯅꯨꯄꯤ ꯃꯔꯤ ꯅꯨꯄꯥ ꯑꯃ ꯅꯨꯄꯥ ꯑꯃ ꯈꯛꯇꯪ
ꯍ ꯑꯦꯎꯗꯣꯡꯁꯤ ꯑꯩꯈꯣꯏ ꯁꯨ ꯑꯗꯨꯃꯥꯏꯅ ꯇꯧꯋꯦ ꯅꯨꯄꯤ ꯑꯍꯨꯝ ꯅꯨꯄꯥ ꯑꯃ ꯑꯗꯨꯃꯥꯏꯅ ꯇꯧꯋꯦ ꯑꯩꯈꯣꯏꯁꯨ
ꯑ ꯑꯥ ꯅꯨꯄꯥꯗ ꯑꯍꯟꯗ ꯎꯝ ꯅꯨꯄꯥꯅ
ꯈ꯭ꯋꯥꯏꯗꯒꯤ ꯑꯇꯣꯟꯕ ꯑꯇꯣꯟꯕ
ꯑꯥ
ꯄꯔꯤ ꯌꯦꯇꯥꯟ ꯇꯣꯑꯦ
ꯎꯝ ꯎꯥ ꯑꯩꯈꯣꯏꯅ ꯑꯇꯣꯝꯕꯤꯒꯤ ꯃꯊꯛꯇ
ꯑꯣ
ꯎꯝ
ꯅꯣꯏ ꯅꯃ ꯂꯨꯍꯣꯡꯈ꯭ꯔꯕꯣ ꯂꯨꯍꯣꯡꯗ꯭ꯔꯔꯤꯕꯣ
ꯉꯥꯡꯗ꯭ꯔꯦ ꯏꯆꯦ ꯑꯃ ꯈꯛꯇ ꯌꯨꯝ ꯄꯥꯂ ꯍꯧꯖꯤꯛꯀꯥꯟ ꯍꯟꯗꯛꯅ
ꯑꯣ ꯏꯃꯥ ꯏꯄꯥꯗꯤ ꯌꯥꯝ ꯅꯨꯡꯉꯥꯏ ꯅꯨꯡꯉꯥꯏꯔꯒ ꯂꯩ ꯅꯨꯡꯉꯥꯏꯔꯤꯕꯣ ꯍꯥꯏꯕ ꯅꯨꯡꯉꯥꯏꯔꯤꯕ꯭ꯔꯥ
ꯑꯗꯨꯝ ꯅꯨꯡꯉꯥꯏꯔ ꯊꯕꯛ ꯊꯕꯛꯇꯤ ꯑꯗꯨꯝ ꯇꯧ ꯂꯩꯦ
ꯑꯣ ꯑꯣ ꯌꯥꯝ ꯅꯨꯡꯉꯥꯏ ꯌꯥꯝ ꯅꯨꯡꯉꯥꯏ ꯅꯣꯏꯗꯤ ꯑ ꯂꯧꯒꯨꯝꯕ ꯁꯨꯞ ꯆꯠꯆꯗꯕ꯭ꯔꯣ ꯄꯨꯟꯁꯤꯗ ꯅꯠ ꯆꯠꯈ꯭ꯔ ꯆꯠꯈ꯭ꯔꯕꯣ
ꯆꯂꯗ
ꯑꯥ ꯂꯧ ꯆꯠꯄꯁꯨ ꯌꯥꯝ ꯅꯨꯡꯉꯥꯏꯌꯦꯀꯣ ꯎꯝ ꯁꯁ ꯅꯨꯡꯉꯥꯏ ꯆꯨꯗ꯭ꯔꯣ ꯅꯣꯏꯔꯣꯝꯗꯗꯤ
ꯍꯧꯖꯤꯛꯂꯥ
ꯉꯁꯤ
ꯉꯁꯤ ꯑꯅꯤꯔꯛ ꯆꯨꯏꯦ ꯑꯗꯨꯕꯨ ꯀꯟꯅꯗꯤ ꯆꯨꯕ ꯅꯠꯇꯕ
ꯑꯣ ꯁꯥꯗ꯭ꯔꯣ ꯑꯗꯣ
ꯉꯁꯤꯗꯤ ꯌꯥꯝꯁꯥꯗꯤꯦ ꯅꯣꯡꯃꯝꯃꯤ
ꯑꯣ ꯑꯩꯈꯣꯏꯗꯤ ꯉꯁꯤ ꯌꯥꯝ ꯅꯨꯡꯁꯥ ꯉꯔꯥꯡꯒꯤ ꯉꯔꯥꯡꯒꯤ ꯅꯨꯡꯁꯥ ꯌꯥꯝ ꯀꯜꯂꯦ ꯉꯁꯤ ꯈꯔ ꯀꯜꯂꯦ ꯍꯥꯏꯔꯁꯨ ꯉꯁꯤ ꯉꯁꯤ ꯈꯔ ꯐꯌꯦ ꯉꯔꯥꯡꯗꯤ ꯌꯥꯝ ꯀꯟꯕꯅꯦ
ꯃꯥ ꯏ ꯑꯣꯏꯣꯏꯗ ꯑꯗꯨ ꯌꯥꯝ ꯎꯝ ꯅꯨꯡꯉꯥꯏꯕꯅꯦ ꯅꯨꯡꯁꯥ ꯀꯟꯕꯁꯨ ꯅꯠꯇꯦ ꯅꯨꯡ ꯃꯝꯕꯁꯨ ꯅꯠꯇꯦ ꯅꯨꯡꯉꯥꯏꯕꯅꯤ
ꯑꯥ ꯗꯣꯝ ꯆꯨꯨꯔꯁ ꯎꯝ ꯅꯣꯡ ꯆꯨꯔꯗꯤ ꯈꯔ ꯅꯨꯡꯉꯥꯏꯌꯦ ꯊꯥꯕꯗꯣ ꯈꯔ ꯐꯩꯕ
ꯑ ꯆꯤꯡ ꯆꯤꯡꯒꯤ ꯂꯩꯁꯦꯅ ꯑꯃꯨꯛ ꯂꯩꯔꯤꯁꯦ
ꯍꯣꯏ ꯆꯤꯡꯗ ꯂꯒ ꯌꯥ
ꯆꯤꯡꯗꯨꯗꯤ ꯌꯥꯝ ꯁꯥꯔꯝꯃꯣꯏꯗ ꯍꯣ ꯋꯥ
ꯑꯦꯡ ꯑꯣꯏꯔꯁꯨ ꯑꯩꯈꯣꯏ ꯁ꯭ꯋꯥꯥꯏꯗ ꯑꯩꯈꯣꯏ ꯅꯣꯅꯦ ꯗꯤꯁꯇ꯭ꯔꯤꯛꯇ ꯌꯥꯝ ꯁꯥꯕꯅꯦ
ꯑꯣ ꯑꯣ ꯑꯩ ꯆꯣꯟ ꯑꯗꯨꯗꯒꯤꯅꯦ
ꯑꯣ ꯑꯗꯨꯗ ꯁꯥꯗ꯭ꯔꯅꯦ ꯅꯣꯏꯕꯨ
ꯑꯗꯨ ꯑꯗꯨꯕꯨ ꯑꯩꯗꯤ ꯍꯧꯖꯤꯛ ꯇꯝꯄꯥꯛꯇ ꯂꯩꯕ
ꯑꯣ ꯑꯣ ꯑꯗꯨꯒꯤꯅꯦ ꯅꯣꯏꯗꯤ ꯌꯥꯝ ꯁꯥꯏꯌꯦꯅ
ꯁꯤꯤꯗꯤꯒ ꯍꯦꯟꯅ ꯁꯥꯔꯝꯅꯤ
ꯌꯥꯝ ꯁꯔꯦ ꯑꯩꯈꯣꯏꯗꯤ ꯑꯁ ꯑꯍꯤꯡꯗꯁꯨ ꯅꯨꯡꯗꯥꯡꯗꯁꯨ
ꯎꯝ
ꯑꯍꯤꯡꯗꯁꯨ ꯇꯨꯝꯕ ꯌꯥꯝ ꯋꯥꯏꯦ ꯃꯩ ꯂꯥꯛꯇ꯭ꯔꯗꯤꯀꯣ ꯑꯩꯈꯣꯏ ꯆꯤꯡꯔꯣꯝꯗꯗꯤ ꯀꯔꯤ ꯍꯥꯏꯁꯤꯔꯥ ꯈꯔ ꯅꯣꯡ ꯈꯔ ꯃꯥꯝꯂꯗꯤ ꯃꯥꯏ ꯆꯠꯂꯦꯗꯅ ꯑꯗꯨꯒ ꯅꯨꯡꯁꯤꯠ ꯈꯔ ꯅꯨꯡꯁꯤꯠ ꯈꯔ ꯂꯥꯛꯂꯗꯤ ꯃꯩ ꯆꯠꯂꯦꯗꯅ ꯑꯗꯨꯅ ꯑꯁ ꯌꯥꯝ ꯋꯥꯕꯅꯦ ꯅꯍꯥꯟ ꯊꯥꯡꯖꯥ ꯅꯨꯃꯤꯠꯇ ꯑꯣꯏꯔꯝꯃꯨꯅꯦ ꯑꯁ ꯋꯥꯕꯗꯣ ꯋꯥꯕꯗꯣ ꯇꯨꯝꯕ ꯌꯥꯗ꯭ꯔꯦꯕ ꯁꯥꯃꯟꯕꯒꯤꯀꯣ ꯑꯗꯨꯒꯤ ꯑꯩꯈꯣꯏꯒꯤ ꯀꯩꯅꯣ ꯃꯦꯇ꯭ꯔꯦꯁꯇꯣ ꯃꯈꯥꯗ ꯊꯝꯂꯒ ꯋꯤꯟꯗꯣ ꯈꯔꯒ ꯑꯗꯨꯝ ꯇꯨꯝꯃꯒ ꯂꯩꯕꯅꯤ ꯅꯠꯇ꯭ꯔꯗꯤ ꯑꯁ ꯐꯦꯟꯁꯨ ꯃꯩ ꯂꯥꯛꯇꯕꯅꯤꯅꯀꯣ ꯌꯥꯝ ꯋꯥꯑꯦ ꯍꯦꯟ ꯂꯩꯇꯕꯁꯦ
ꯅ ꯑꯗꯨ ꯑꯩ
ꯅꯅꯦ
ꯅꯍꯟꯗ ꯅꯨꯡꯗꯥꯡ ꯑꯃ ꯂꯣꯏ ꯃꯩ ꯂꯥꯛꯇꯕ ꯃꯥꯜꯂꯦ ꯑꯗꯨꯒꯤ ꯑꯩ ꯎꯝ ꯁꯥꯕꯅ ꯇꯨꯝꯕ ꯌꯥꯔ ꯇꯦꯅ ꯏꯁꯇꯦꯇꯁꯒꯨꯝꯕꯗ ꯌꯥꯝ ꯎꯑꯦꯕ
ꯑꯣ ꯍꯣꯏꯔꯥꯎꯅꯤ ꯎꯝ ꯏꯆꯥꯅ ꯄꯥꯎ ꯐꯥꯎ ꯇꯨꯝꯃꯨ ꯌꯥꯗꯦ ꯅꯤꯡꯉꯥꯏ ꯇꯧꯔꯒꯣ ꯁꯥꯃꯟꯕꯒꯤꯀꯣ ꯑꯗꯨꯒꯤ ꯅꯣꯡꯃꯗꯣ ꯄꯨꯡ ꯕꯥꯔꯣ ꯇꯥꯒ ꯇꯧꯔꯦ ꯏꯔꯨꯍꯟꯕꯗꯣ ꯅꯨꯡꯗꯥꯡꯗ ꯑꯍꯤꯡꯗ
ꯑꯌꯥꯗꯅ
ꯎꯝ ꯆꯞ ꯃꯅꯕꯒꯤ ꯅꯨꯡꯁꯤꯁꯨ ꯅꯨꯡꯁꯤꯌꯦ ꯑꯉꯥꯡꯁꯤꯡꯁꯦ ꯑꯗꯨꯒ ꯃꯣꯏꯁꯦ ꯑꯩꯈꯣꯏꯅ ꯄꯥꯝꯕ ꯌꯥꯝ ꯄꯥꯝꯃꯦꯕ ꯑꯗꯨ ꯑꯣꯏꯔꯁꯨ ꯄꯥꯝꯕꯁꯦ ꯁꯥꯕꯒꯤꯀꯣ ꯑꯃꯨꯛ ꯅꯤꯡꯉꯥꯏ ꯇꯧꯕꯅꯤ ꯑꯁ ꯌꯥꯝ ꯋꯥꯏꯑꯦ ꯍꯧꯖꯤꯛꯀꯥꯟꯁꯦ꯫ ꯅꯣꯡ ꯆꯨꯔꯗꯤ ꯈꯔ ꯏꯪꯪꯂꯒ ꯃꯣꯏ ꯄꯥꯝꯕꯤꯔꯗꯤ ꯀꯨꯏꯅ ꯇꯨꯝꯃꯦꯕ
ꯑꯥ ꯑꯉꯥꯡ ꯃꯆꯥꯗꯤ ꯐꯃꯨꯡꯗ ꯇꯨꯝꯍꯟꯕꯅ ꯐꯕ ꯅꯠꯇ꯭ꯔꯣꯏꯁꯦ꯫
ꯍꯣꯏ ꯊꯃꯨꯡꯗ ꯇꯨꯝꯍꯜꯂꯦ ꯑꯗꯨ ꯑꯣꯏꯔꯁꯨ ꯑꯁ ꯦ ꯍꯥꯏꯁꯤꯔꯥ ꯎꯝ ꯃꯥꯗꯣ ꯃꯅꯥꯛꯇ ꯇꯨꯝꯗ꯭ꯔꯗꯤ ꯌꯥꯗꯕꯅꯦ꯫ ꯍꯧꯒꯠꯂꯒ ꯍꯦꯛ ꯃꯥꯒꯤ ꯃꯤꯠ ꯄꯥꯡꯊꯣꯛꯂꯒ ꯑꯩ ꯂꯩꯇꯗ ꯑꯗꯨꯝ ꯀꯥꯞꯑꯦꯕ ꯑꯗꯨꯒꯤ ꯑꯗꯨꯒ ꯑꯩꯁꯦ ꯐꯃꯨꯡꯗ ꯅꯨꯡꯊꯤꯟꯗꯗꯤ ꯐꯃꯨꯡꯗ ꯇꯨꯝꯕ ꯆꯥꯠꯇꯣ ꯍꯅꯗꯕ ꯑꯩꯒꯤꯁꯦ ꯑꯗꯨꯅ ꯐꯃꯨꯡꯗ ꯇꯨꯝꯈ꯭ꯔꯗꯤ ꯑꯗꯨꯛ ꯇꯨꯝꯅꯤꯡꯔꯒ ꯇꯨꯝꯈ꯭ꯔꯗꯤ ꯑꯃꯨꯛ ꯍꯧꯒꯠꯂꯒ ꯅꯥꯅꯤꯡꯉꯥꯏ ꯇꯧꯋꯕ ꯑꯗꯨꯒꯤ ꯇꯟꯥꯟꯕ ꯑꯩꯅ
ꯑꯗꯨ ꯇ ꯁꯤ ꯅꯨꯄꯥꯗꯤ ꯀꯩ ꯊꯕꯛ ꯇꯧꯒꯦ꯫
ꯔꯏꯁꯁꯨ ꯇꯧꯗꯩ ꯃꯥꯁꯦ ꯆꯥꯖ ꯃꯤꯅꯦ ꯔꯏꯁꯁꯨ ꯇꯧꯗꯅꯤ꯫
ꯍꯧꯖꯤꯛꯀꯥꯟ ꯂꯧ ꯐꯧ ꯊꯥꯗ꯭ꯔꯗꯤ ꯀꯩꯅꯣ ꯂꯕꯤꯒꯨꯝꯕ ꯁꯦꯝꯕ꯭ꯔꯥ
ꯍꯣꯏ ꯂꯧꯔꯤꯒꯨꯝꯕ ꯁꯦꯝꯃꯦ ꯍꯣꯏ ꯂꯧꯔꯤꯒꯨꯝꯕ ꯂꯣꯏꯔꯦ ꯑꯗꯨꯒ ꯑ ꯀꯔꯤ ꯎꯝ ꯑꯗꯣ
ꯊꯃꯣꯏꯒꯨꯝꯕ ꯈꯣꯏꯕꯁꯨ ꯆꯠꯂꯦ꯫
ꯑꯣ
ꯁꯔꯣꯏ ꯆ ꯂꯥꯏꯕꯣ ꯁꯨ ꯑꯗꯨꯝ ꯆꯠꯉ ꯌꯥꯝꯃꯦ ꯌꯥꯝ ꯂꯩ ꯑꯩꯈꯣꯏꯁꯨ ꯌꯦꯁꯨ ꯌꯥꯝꯗꯤꯦ ꯌꯥꯝꯗꯦ꯫ ꯃꯈꯥꯗ ꯑꯗꯨ ꯆꯠꯈ꯭ꯔ ꯌꯥꯝ ꯂꯩꯌꯦ꯫ ꯅꯣꯡꯃꯥꯗ ꯌꯥꯝ ꯌꯥꯝ ꯄꯨꯔꯛꯄ ꯌꯥꯏ꯫
ꯇꯥ ꯀꯧꯇꯥꯔ ꯀꯌꯥꯒꯨꯝꯕ ꯅꯨꯃꯤꯠ ꯑꯃꯗ ꯈꯨꯟꯕ ꯐꯪꯉꯦ꯫
ꯑꯩꯈꯣꯏꯗꯤ ꯄꯨꯡ ꯑꯃ ꯑꯅꯤ ꯈꯛꯇ ꯑꯗꯨꯝ ꯆꯠꯄꯦ ꯆꯔꯥꯒ ꯑꯩꯈꯣꯏ ꯑꯗꯨ ꯍꯦꯟꯉꯝꯒꯅꯤ ꯄꯨꯡꯅꯤ
ꯅꯪꯒꯤ ꯅꯔ ꯋꯥꯁꯤꯦ ꯍꯧꯥꯎꯖꯤꯛ ꯑꯩꯈꯣꯏꯗꯤ ꯆꯥꯗꯦ꯫
ꯑꯣ ꯆꯥꯗꯦ꯫
ꯑ
ꯎꯝ ꯑꯣꯏꯗꯤ ꯑꯗꯨꯝ ꯍꯥꯎꯋꯦꯗ ꯏꯔꯝꯕꯁꯨ ꯍꯥꯎꯋꯦ ꯊꯥꯎ ꯉꯧꯔ ꯆꯥꯕꯁꯨ ꯍꯥꯎꯋꯦ ꯏꯆꯝ ꯊꯣꯡꯗꯤ ꯄꯥꯝꯗꯦ꯫
ꯍꯥꯎꯗꯖꯝ ꯅꯣꯡꯗꯦ ꯆꯝ ꯅꯗꯦ꯫
ꯉꯧꯔꯒ ꯆꯥꯕ
ꯍꯣꯏ ꯉꯧꯔꯒ ꯆꯥꯏ ꯎꯝ ꯉꯧꯔꯒ ꯑꯜꯂꯨꯒ ꯀꯣ ꯐꯖꯅ ꯀꯔꯤ ꯍꯥꯏꯁꯤꯔ ꯃꯍꯤ ꯍꯥꯞꯇꯕꯗꯀꯣ ꯑꯂꯨꯗꯣ ꯍꯥꯟꯅ ꯃꯦꯠꯍꯜꯂꯒ ꯀꯣ ꯃꯦꯠꯄ ꯃꯇꯝꯗ ꯑꯃꯨꯛꯀ ꯊꯔꯣꯏꯗ ꯊꯔꯣꯏꯗꯤ ꯀꯨꯏꯅ ꯊꯣꯡꯂꯗꯤ ꯆꯥꯕꯁꯨ ꯌꯥꯗꯦꯗꯅ ꯑꯗꯨꯅ ꯇꯔꯣꯏꯗꯣ ꯑꯗꯣ ꯂꯥꯁ ꯍꯥꯞꯂꯒ ꯐꯖꯅ ꯊꯣꯡꯉꯒ ꯆꯥꯕꯗꯣ ꯑꯗꯨꯒ ꯀꯔꯤ ꯀꯔꯤ ꯃꯅꯥꯔꯣ ꯃꯅꯝ ꯑꯃ ꯂꯩꯕꯅꯤꯅ ꯌꯥꯝ ꯅꯨꯡꯁꯤꯕ ꯑꯃꯅ ꯑꯃ ꯂꯩꯕꯅꯤ ꯑꯗꯣ ꯊ ꯍꯥꯞꯄꯤꯔꯗꯤꯀꯣ ꯌꯥꯝ ꯑꯗꯨ ꯏꯔꯣꯟꯕꯁꯨ ꯌꯥꯝ ꯆꯥꯎꯋꯦ꯫
ꯏꯔꯝꯃꯗꯤ ꯀꯃꯥꯏꯅ ꯑꯂ ꯑꯂꯨꯒ
ꯀꯔꯤ ꯍꯥꯏꯕ
ꯏꯔꯣꯝꯕꯗꯤ ꯀꯃꯥꯏꯅ ꯑꯂꯨꯒ ꯏꯔꯣꯝꯕꯔꯣ ꯍꯗ ꯑꯩꯗꯣ
ꯃꯔꯣꯏꯗꯣ ꯍꯣꯏ ꯑꯂꯨ ꯏꯔꯣꯟꯕꯅꯦ ꯑꯂꯨ ꯏꯔꯣꯟꯗ꯭ꯔꯁꯨ ꯀꯔꯤ ꯍꯥꯏꯁꯤꯔꯥ ꯑꯗꯨꯝ ꯊꯔꯦꯣꯏ ꯈꯛꯇꯁꯨ ꯑꯗꯨꯝ ꯆꯥꯔꯁꯨ ꯑꯗꯨꯝ ꯍꯥꯎꯕꯅꯤꯗ
ꯑꯥ
ꯃꯍꯤ ꯈꯔ ꯍꯥꯞꯂꯔꯎꯀꯣ
ꯑꯥ ꯑꯣ ꯑꯩꯈꯣꯏꯗꯤ ꯆꯥꯗꯕꯅꯤꯅ ꯈꯪꯗ꯭ꯔꯦ
ꯎꯝ ꯍꯥꯎꯕꯅꯦ ꯑꯩꯣꯒꯝ ꯄꯥꯏꯁꯣ
ꯎꯝ